ꯑꯣ
ꯃꯊꯟꯇ
ꯎꯝ
ꯑꯈꯣꯏ ꯃꯥꯒ ꯑꯈꯣꯏ ꯕꯥꯒ ꯈꯣꯏ ꯃꯥꯒ ꯈꯣꯏ ꯕꯥꯒ
ꯎꯝ
ꯂꯨꯄꯥ ꯀꯌꯥ ꯆꯪꯉꯥꯛꯑꯒꯦ
ꯑꯗꯨ ꯍꯧꯖꯤꯛ ꯆꯣꯡꯊꯣꯛꯑꯦꯍꯦ
ꯀꯩꯒꯤ
ꯂꯨꯄꯥ ꯆꯥꯝꯃ
ꯑꯝ ꯑꯗꯨꯗꯤ ꯅꯣꯏ ꯉꯁꯥꯏꯒꯤ ꯅꯝꯕꯔ ꯑꯃꯗꯨꯒ ꯇꯧꯗ꯭ꯔꯗꯤ
ꯀꯤ ꯇꯔꯕ
ꯁꯅꯥꯕꯩ ꯃꯈꯥ ꯄꯣꯟꯅ ꯀꯩꯅꯣ ꯇꯧꯋꯦꯕ ꯅꯣꯡꯃꯒꯤ ꯑꯅꯤꯔꯛ ꯑꯅꯤꯔꯛ ꯂꯥꯛꯗꯤ ꯌꯥꯔꯦꯗ ꯅꯪ ꯑꯅꯤꯔꯥꯛ ꯑꯩ ꯑꯅꯤꯔꯥꯛ
ꯎꯁ ꯀꯩꯅꯣꯍꯦ ꯅꯨꯃꯤꯠ ꯅꯤꯅꯤꯗ ꯂꯣꯏ ꯁꯥꯟꯅ ꯊꯣꯛꯀꯗꯕꯅꯤ
ꯅꯨꯃꯤꯠ ꯅꯤꯅꯤꯗ
ꯎꯝ
ꯑꯝ
ꯅꯠꯇꯦꯗ ꯁꯥꯟ ꯁꯥꯟꯅ ꯊꯣꯛꯑꯗꯤ ꯂꯣꯢꯔꯦꯗꯅ
ꯎꯝ ꯑꯗꯨꯒ ꯅꯨꯃꯤꯠ ꯀꯌꯥꯅꯤꯗ ꯆꯪꯉꯥꯛꯗꯣꯏꯕ ꯄꯩꯁꯥꯁꯤꯅ
ꯇꯥꯛꯢ ꯑꯃ ꯂꯣꯏ ꯈꯨꯗꯤꯡꯒꯤ ꯇꯥꯛ ꯑꯅꯤꯒ ꯂꯣꯏꯔꯒꯅ ꯑꯗꯨꯝ ꯀꯣꯟꯅ ꯐꯖꯅ ꯀꯣꯟꯅ ꯁꯥꯟꯅꯁꯤ ꯑꯗꯨꯢ ꯋꯥꯔꯤꯗꯣ
ꯎꯝ
ꯑꯩꯈꯣꯏ ꯁꯥꯟꯅꯗꯦ ꯑꯗꯨꯝꯕ ꯋꯥꯔꯤ
ꯎꯝ
ꯒꯤꯗꯤ ꯍꯥꯥꯞꯈꯔꯕꯣ
ꯍꯥ ꯃꯥ ꯍꯥꯞꯇꯔꯤꯗ
ꯎꯝ
ꯃꯥꯒꯤ ꯍꯌꯦꯡ ꯑꯩꯈꯣꯏ ꯃꯥꯒꯤꯗꯣ ꯍꯥꯞꯄꯤꯌꯨ ꯑꯩꯈꯣꯏ ꯃꯥꯥꯒ ꯑꯣꯏꯅ ꯁꯅꯥ ꯐꯩꯗ ꯊꯕꯛ ꯊꯕꯛ ꯆꯪꯉꯥꯛꯄꯗꯨꯗ ꯃꯥꯁ ꯃꯊꯪ ꯃꯊꯪꯗꯅ ꯑꯩꯈꯣꯏ ꯁꯦꯁꯨ ꯍꯥꯞꯄꯤꯒꯦ ꯇꯧꯕꯅꯦ ꯃꯊꯪ ꯃꯊꯪ ꯄꯩꯁꯥ ꯀꯩꯅꯣ ꯇꯧꯅꯕ ꯍꯩꯔꯣꯏꯅꯦ ꯃꯣꯏ ꯑꯝꯇ
ꯑꯩ ꯑꯩ ꯍꯥꯞꯆꯩꯅꯦ ꯑꯩꯗꯤ ꯉꯁꯤꯒꯤꯗꯨꯗꯤ ꯑꯩ ꯍꯥꯞꯄꯛꯏꯅꯦ ꯍꯧꯖꯤꯛꯀꯤ ꯀꯩꯅꯣ ꯅꯪꯅ ꯀꯩꯅꯣꯗꯣ ꯇꯧꯒꯤꯕꯩ ꯋꯥꯅꯦ ꯑꯗꯨꯒꯤꯗꯨꯗꯤ ꯅꯍꯥꯟ ꯑꯃꯛ ꯑꯩꯅ ꯇꯧꯋꯦꯕꯀꯣ ꯃꯣꯏ ꯇꯥꯛꯂꯛꯑꯒ ꯑꯗꯨꯝ
ꯑꯣ
ꯐꯣꯟ ꯇꯧꯔꯒ ꯍꯪꯉꯦꯗꯅ
ꯑꯝ
ꯁꯤ ꯀꯩ ꯃꯦꯟꯗꯣꯏꯅꯣ ꯀꯩ ꯃꯦꯟꯗꯣꯏꯅꯣꯅ ꯑꯗꯨꯒ ꯑꯗꯨꯝ ꯃꯦꯟꯁꯤꯜꯂ ꯑꯩꯅ ꯇꯧꯖꯩꯅꯦ ꯅꯍꯥꯟꯃꯨꯛꯒꯤꯗꯣ
ꯈꯣꯏꯒꯤ ꯇꯣꯏꯅ ꯇꯧꯔꯤ ꯂꯣꯏ ꯇꯧꯖꯔꯤꯅꯦꯕ ꯃꯁꯤꯗꯤ ꯀꯥꯟꯅꯄꯣꯠꯇꯦ ꯆꯥꯞ ꯃꯥꯟꯅ ꯄꯣꯠꯇꯨꯕꯨꯅ ꯑꯩꯅ ꯑꯗꯨꯒ ꯀꯩꯅꯣ ꯇꯧ
ꯑꯕꯦꯝꯃꯗꯤ ꯑꯦꯀꯥꯎꯟꯗ ꯂꯨꯄꯥ ꯇꯔꯥ ꯌꯥꯎꯑꯦꯌꯦ ꯑꯗꯣ ꯂꯨꯄꯥ ꯂꯤꯁꯤꯡꯁꯤꯒ ꯆꯪꯉꯛꯄꯗꯣ ꯄꯥꯝꯗ ꯃꯥꯜꯂꯦ
ꯉꯁꯥꯏꯗ ꯇꯤꯟꯅ ꯂꯨꯄꯥ ꯆꯃꯥꯄꯜ ꯆꯪꯉꯥꯛꯌꯦ ꯌꯥꯝ ꯍꯥꯏꯈꯤꯗꯥꯏꯅꯦ ꯃꯥꯕꯣ
ꯎꯝ
ꯑꯦꯀꯥꯎꯟꯗ ꯆꯪꯉꯛꯇ꯭ꯔꯤꯕ ꯕꯕꯥ
ꯉꯁꯤ ꯆꯪꯉꯛꯑꯒꯅꯦ
ꯑꯥ
ꯍꯌꯦꯡ ꯌꯧꯔꯛꯀꯅꯤ
ꯑꯣ꯫ ꯑ ꯑꯗꯨ ꯃꯇꯝ
ꯎꯝ ꯎꯝꯗ ꯅꯨꯃꯤꯠ ꯃꯔꯤꯅꯤ ꯃꯔꯤꯅꯤ ꯂꯩꯔ ꯆꯪꯉꯦꯕ
ꯑꯣ ꯑꯗꯨꯒꯟ ꯀꯩꯅꯣꯒꯤꯗꯤ ꯅꯨꯃꯤꯠ ꯑ ꯀꯨꯟꯊ꯭ꯔꯥ ꯁꯥꯅꯕꯩꯗꯨꯅ ꯀꯃꯥꯏꯅ ꯇꯧꯕ
ꯀꯨꯟꯊ꯭ꯔꯥꯔ ꯁꯥꯟꯅꯕꯗ ꯍꯥꯏꯁꯦ ꯅꯨꯃꯤꯠ ꯃꯔꯤꯅꯤ ꯃꯔꯤꯅꯤ ꯂꯩꯔꯒ ꯆꯪꯉꯦ ꯍꯥꯏꯁꯦ ꯑꯩꯅ
ꯁꯤꯗꯤ ꯃꯉꯥ ꯈꯛꯇꯅꯤ ꯀꯩꯅꯣ ꯁꯥꯟꯅꯗꯣꯏꯁꯦ꯫
ꯑꯃꯨꯛ ꯊꯣꯛꯂꯛꯇꯣꯏꯅꯦ꯫ ꯁꯤ ꯃꯉꯥꯁꯦ ꯁꯝꯃꯤꯠ ꯇꯧꯁꯟꯈ꯭ꯔꯦꯗꯅ ꯑꯗꯨꯒ ꯑꯃꯨꯛ ꯇꯔꯥ ꯃꯨꯛ ꯊꯣꯛꯂꯥꯛꯅꯤ ꯁꯃꯤꯠ ꯇꯧꯁꯤꯟꯈ꯭ꯔꯒ ꯇꯔꯥꯃꯉꯥꯃꯨꯛ ꯊꯣꯛꯂꯑꯅꯤ ꯑꯗꯨꯃꯥꯏꯅ ꯊꯣꯛꯂꯛꯄ
ꯎꯝ꯫
ꯈꯪꯡꯗꯦ ꯑꯩ ꯇꯔꯥ ꯀꯨꯟ ꯊꯣꯛꯣꯔꯛꯄ ꯀꯨꯟꯊ꯭ꯔ
ꯑꯍꯥ ꯍꯣꯏꯉꯥꯇ ꯍꯥꯏꯒꯤ ꯇꯥꯔꯦ ꯌꯥꯝꯜꯗꯤ
ꯍꯝ꯫
ꯇ ꯍꯥꯞꯈꯣꯏ ꯑꯗꯣ ꯋꯥ ꯏꯇꯩꯃꯔꯤ ꯂꯣꯏꯈꯔꯦ ꯈꯜꯂꯁꯦ
ꯎꯝ꯫
ꯑꯗꯨꯝ ꯑꯩꯒꯤ ꯂꯣꯏꯗ ꯑꯩꯅ ꯑꯗꯨꯝ ꯇꯧꯕ ꯌꯥꯕꯖꯥꯠꯅꯤ꯫
ꯎꯝ ꯑꯩ ꯉꯁꯥꯏ ꯑꯣꯄꯗꯣ ꯇꯥꯟꯅꯗꯕꯗꯨꯗ꯫ ꯅꯪ ꯖꯤꯔꯣ ꯖꯤꯔꯣ ꯆꯠꯇ꯭ꯔꯣ ꯑꯥ
ꯈꯪ ꯍꯧꯗꯦꯗ꯫ ꯈꯥ ꯖꯦꯔꯣ ꯆꯥꯠꯄ ꯈꯪ ꯅꯪ ꯈꯪꯍꯧꯗꯦꯗ ꯑꯩ
ꯎꯝ꯫
ꯀꯤꯗ꯭ꯔꯣ ꯅꯪ ꯄꯥꯏꯈꯤꯗꯧꯕ ꯃꯥꯜꯂꯤꯗ꯫
ꯑꯩ ꯑꯣꯛꯇꯤ ꯑꯣꯛꯄꯅꯦ ꯈꯪꯗꯦꯗ ꯑꯣꯛꯄ ꯑꯣꯛꯇ
ꯑꯗꯣ ꯅꯪ ꯄꯥꯏꯔꯛꯇꯕ ꯃꯥꯜꯂꯤ ꯃꯣꯏꯗ
ꯊꯥꯕꯛ ꯁꯨ ꯆꯠꯇ꯭ꯔꯕ꯭ꯔꯥ ꯅ
ꯉꯥꯁꯥꯏ ꯑꯌꯨꯕ ꯊꯕꯛꯁꯨ ꯆꯥꯠꯂꯦ ꯑꯌꯨꯛ ꯉꯥꯡꯇ
ꯀꯥꯏꯗ
ꯅꯤꯡꯊꯧꯈꯣꯡꯗꯅꯤꯗ꯫
ꯅꯨꯡꯇꯤꯒꯤ ꯆꯥꯠꯄꯔꯣ꯫
ꯑꯁ ꯅꯨꯡꯇꯤꯒꯤ ꯆꯥꯠꯄ ꯌꯥꯎꯏ ꯆꯥꯡꯇꯕ ꯌꯥꯎꯏꯗꯕꯣ ꯇꯜꯂꯒ ꯅꯣꯡ ꯇꯥꯔꯒꯅ ꯍꯦꯛꯛꯇꯣꯛꯊꯣꯛꯄ ꯇꯨꯝ ꯂꯩꯊꯣꯛꯄ꯫
ꯉꯥꯅꯨꯗꯤ ꯉꯥꯅꯨꯗꯤ ꯃꯆꯥ ꯀꯌꯥꯝ ꯑꯣꯜꯂꯕ꯫
ꯑꯁ ꯉꯥꯅꯨ ꯃꯥꯆꯥ ꯈꯔ ꯑꯣꯜꯂꯝꯃꯥꯥꯅꯤ ꯉꯥꯅꯨ ꯁꯤꯕꯗ ꯁꯤꯕꯗ ꯒꯌꯥꯃꯦꯟ ꯇꯥꯗꯦꯗ ꯑꯩꯕꯣ ꯑꯆꯧꯕꯗꯤ ꯁꯤꯗꯤꯌꯦ ꯃꯆꯥ ꯊꯥ ꯑꯃ ꯈꯔ ꯍꯦꯜꯂꯛꯄꯗꯣ꯫ ꯁꯤꯕꯗ ꯁꯤꯕꯗ ꯁꯤꯕꯗ
ꯎꯝ꯫
ꯂꯩꯕꯅꯤꯗ ꯑꯃꯨꯛ ꯍꯥꯟꯅ ꯊꯥ ꯑꯃ ꯁꯨꯨꯔꯦ ꯂꯣꯏꯅꯔꯣꯇꯦꯁꯟ ꯅꯥꯏꯅ ꯊꯦꯝꯒꯤꯗ ꯂꯩꯕ
ꯎꯝ꯫
ꯁꯤꯒꯤꯕꯗ ꯁꯤꯒꯤꯕꯗ ꯁꯤꯕꯗ ꯉꯥꯅꯨ ꯂꯣꯏꯗꯣꯏ ꯁꯔꯨꯛꯇꯤ ꯑꯣꯛ ꯂꯣꯏ ꯐꯩꯗ ꯏꯕꯣ ꯋꯥꯔꯁꯨ ꯋꯥꯅ꯫
ꯁꯦꯜ ꯗꯥꯎ ꯌꯥꯗꯕꯩ ꯁꯤꯖꯒꯤꯔꯖꯨꯀꯣ
ꯎꯝ
ꯍꯥꯏꯗꯤ ꯑꯣꯛ ꯂꯣꯏꯅꯤꯡ
ꯑꯩ ꯑꯣꯛ ꯑꯣꯏꯅ ꯂꯣꯏꯕꯅ ꯐꯩꯌꯦꯅ ꯑꯁ ꯑꯈꯣꯏꯁꯨ ꯇꯧꯖꯔꯣꯏꯗꯕꯅꯤ ꯅꯣꯏ ꯅꯍꯥꯟ ꯂꯣꯏ ꯀꯥꯏꯁꯜꯂꯛꯄꯗꯒꯤ
ꯃꯥꯅꯤꯅꯦ ꯑꯩꯖꯨ
ꯇꯧꯁꯜ ꯇꯧꯖꯔꯣꯏꯗꯕꯗꯣ ꯅꯣꯡ ꯆꯣꯠꯄꯗꯨꯒ ꯑꯩꯅ ꯏꯔꯨ ꯂꯨꯖꯥꯊꯣꯛꯄꯤꯔꯨꯕꯗꯨꯒ ꯃꯆꯤꯟꯖꯥꯛ ꯄꯤꯖꯕꯗꯨ ꯈꯨꯄꯛ ꯄꯨꯂꯨꯞ ꯄꯥꯁꯟ
ꯅꯪꯒꯤꯅꯥ ꯀꯥꯏꯁꯜꯂꯛꯄꯗꯒꯤ ꯑꯃꯨꯛ ꯀꯥꯏꯁꯜꯂꯛꯄꯗꯩ ꯑꯩꯈꯣꯏꯗ ꯆꯪꯉꯛ ꯑꯦ
ꯗꯥꯎ ꯌꯥꯗꯕꯗꯨ ꯄꯨꯟꯅ ꯌꯥꯎꯒ꯭ꯔꯦꯕ
ꯋꯥꯈꯟꯗꯣ ꯑꯩꯈꯣꯏꯁꯨ ꯑꯣꯏꯁꯜꯍꯧꯗꯕ ꯍꯥꯏꯇꯥꯔꯦ ꯅꯣꯏ ꯆꯪꯉꯛꯀꯅꯣꯅ ꯍꯥꯏꯒꯗꯧꯗꯣ ꯃꯇꯝꯗꯨꯗ ꯈ ꯋꯥꯈꯜꯗꯣ ꯑꯣꯏꯁꯜꯍꯧꯗꯕ
ꯂꯥꯏꯆꯠꯅꯤꯖꯨ ꯈꯪꯗꯕ ꯍꯥꯟ ꯑꯍꯥꯟꯕꯗꯗꯤ ꯂꯥꯏꯆꯠꯅꯤ ꯈꯪꯗꯦ ꯍꯥꯏꯕ
ꯀꯣꯟꯅ ꯑꯩꯅ ꯈꯜꯂꯦ ꯑꯁ ꯁꯨꯠ ꯏꯠꯇꯦꯝ ꯍꯣꯏꯗꯒꯤꯅꯤꯀꯣꯖꯦ ꯈꯜꯂꯛꯑꯦ ꯋꯥꯈꯟꯗ
ꯋꯥꯈꯟꯗꯣ ꯑꯍꯥꯟꯕꯗ ꯂꯥꯏꯆꯠꯅꯦ ꯈꯪꯉꯗꯤ ꯑꯩꯈꯣꯏ ꯏꯇꯩꯁꯨ ꯀꯧꯒꯗ꯭ꯔꯥ ꯍꯤꯗꯥꯛ ꯀꯥꯞꯀꯗ꯭ꯔꯥ
ꯎꯝ
ꯀꯥꯞꯄꯣꯏꯕ ꯏꯇꯩꯅ ꯍꯤꯗꯥꯛ ꯀꯥꯞꯄꯒ ꯑꯣꯛ ꯑꯥ ꯐꯥꯔꯝ ꯑꯃ ꯇꯨꯝꯃꯤꯗꯨ ꯅꯣꯏꯒꯤꯅ ꯈꯔꯕꯨ ꯌꯥꯝꯗ꯭ꯤꯅꯦ ꯑꯩꯈꯣꯏ ꯐꯥꯝꯒꯤꯗꯤ ꯈꯨꯌꯥꯥꯝ ꯆꯥꯗ꯭ꯔꯤꯅꯤ ꯑꯗꯣ ꯈꯪꯗꯕꯅꯤꯅ ꯇꯧꯔꯤꯅꯦꯕ
ꯀꯩꯅꯣ ꯍꯥꯏꯖꯦ
ꯌꯥꯃꯤ ꯀꯩꯅꯣ ꯐꯥꯝꯒꯤꯗꯨꯗꯤ
ꯂꯣꯏ ꯌꯣꯟꯊꯣꯛꯍꯧꯔꯦꯗꯥꯏꯅꯦ ꯃꯥꯕꯣ
ꯀꯗꯥꯏꯗꯒꯤꯅꯣꯗ ꯂꯨꯄꯥ ꯂꯤꯁꯤꯡ ꯀꯨꯟ ꯁꯤꯠꯀꯗꯕꯗꯣ ꯃꯉꯥꯗ ꯈꯔ ꯌꯣꯟ ꯑꯗꯨꯅꯤ ꯀꯩꯅꯣ ꯌꯣꯟꯕꯕꯨ ꯅꯣꯏꯖꯨ ꯌꯣꯜꯂꯤꯗꯨꯗꯤ ꯑꯗꯨꯗꯤ ꯂꯤꯁꯤꯡ ꯑꯍꯨꯝ ꯃꯔꯤ ꯐꯪ ꯈꯔ ꯀꯛ
ꯑꯣꯛ ꯑꯍꯨꯝ ꯑꯣꯛ ꯑꯍꯨꯝ ꯑꯣ ꯑꯍꯨꯝ ꯑꯍꯨꯝ ꯃꯔꯤꯗꯤ ꯄꯨꯔꯥ ꯃꯥꯡꯉꯤꯗ
ꯂꯨꯄꯥꯕꯧ ꯐꯪꯗꯕꯤꯗ ꯃꯥꯡꯕꯗꯣ
ꯎꯝ ꯄꯩꯁꯥ ꯑꯃ ꯁꯨꯡꯐꯪ ꯐꯪꯗꯦꯗ ꯏꯕꯣ
ꯑꯣꯛ ꯂꯥꯕ ꯑꯆꯧ ꯑꯣꯛ ꯂꯥꯕ ꯃꯄꯥ ꯁꯥꯗꯨꯗꯤ
ꯁꯤꯒ꯭ꯔꯦꯗꯥ
ꯑꯗꯨ ꯄꯩꯁꯥ ꯐꯪꯍꯧꯕ꯭ꯔꯥꯅꯦ
ꯀ ꯑ ꯄꯩꯁꯥ ꯍꯌꯦꯡ ꯂꯧꯕ ꯂꯥꯛꯅꯤ ꯍꯥꯏꯕꯖꯦ
ꯎꯝ
ꯍꯌꯦꯡ ꯂꯧꯕ ꯂꯥꯛꯅꯤ ꯍꯥꯏꯕꯗ ꯑꯌꯨꯛꯇ ꯁꯤꯗꯅ ꯏꯕꯣ ꯑꯁ ꯄꯩꯁꯥ ꯃꯥꯡꯉꯦꯅꯦ
ꯃꯥꯄꯥ ꯁꯥꯗꯨꯗꯤꯅꯦꯀꯣ ꯍꯥꯎ ꯇꯣꯝꯕꯅ ꯊꯥꯡꯒꯦꯗꯤꯀꯣ ꯊꯥꯡꯀꯠ ꯉꯝꯗꯗꯅ ꯃꯣꯏ ꯑꯅꯤꯅ ꯊꯥꯡꯀꯠ ꯉꯝꯗꯗꯅꯅ
ꯎꯝ
ꯂꯤꯛꯁꯣꯗ ꯍꯥꯀꯠꯄꯁꯦ ꯋꯥ ꯇꯧꯔꯒ ꯇꯧ ꯏꯟꯈꯠꯂꯒ ꯍꯥꯞꯈ꯭ꯔꯤꯏꯕꯣ
ꯎꯝ ꯁꯤꯖꯒ꯭ꯔꯖꯨ ꯑꯗꯨꯅ ꯈꯔ ꯋꯦꯠꯁꯦ ꯁꯤꯔꯒꯅ ꯍꯦꯟꯕ ꯃꯥꯜꯂꯦꯅꯦ ꯂꯩꯔꯤꯁꯦ
ꯑꯣ ꯁꯤꯔꯒ ꯍꯦꯟꯕ ꯃꯥꯜꯂꯦ ꯋꯦꯠꯇꯣ
ꯌꯥꯝꯅ ꯂꯩ ꯃꯣꯏꯅꯗꯤ ꯍꯤꯡꯅ ꯍꯥꯏꯔꯤꯕ ꯁꯤꯔꯒꯅ ꯍꯦꯟꯕ ꯃꯥꯜꯂꯦꯕ ꯐꯪꯁꯟꯈꯩꯗꯣ ꯑꯝꯇ ꯇꯧꯗꯕꯅꯤꯅ
ꯑꯩꯈꯣꯏꯒꯤ ꯑꯣꯛꯀꯗꯣ ꯃꯣꯏ ꯑꯅꯤ ꯑꯍꯨꯝ ꯆꯪ ꯊꯥꯡꯕ ꯉꯝꯗꯦ ꯀꯩꯅꯣ ꯂꯨꯝ ꯑꯦ ꯍꯥꯏꯔꯤꯅꯤ ꯀꯩꯅꯣ ꯀꯂꯥ ꯏꯕꯣꯍꯟ ꯍꯣꯏꯅ ꯈꯨꯂꯨꯝ ꯆꯥꯗꯦꯅ ꯍꯥꯥ
ꯅꯣꯏ ꯑꯣꯛ ꯀꯔꯝ ꯀꯥꯟꯗꯩ ꯍꯥꯞ ꯍꯥꯞꯄ ꯍꯧꯅꯤ ꯍꯥꯏꯒꯦ
ꯈꯪꯗꯦ ꯉꯥꯅꯨ ꯇꯧꯔꯤ ꯃꯥꯜꯂꯦ ꯑꯩ ꯐꯥꯝꯗꯒ ꯆꯠꯇ ꯀꯨꯏꯔꯦ
ꯄꯩꯁꯥ ꯐꯅꯌꯥꯝ ꯁꯥꯒꯠꯂꯝꯃꯅꯤꯅ ꯃꯇꯩ ꯃꯅꯥꯎ ꯆꯪꯗꯅ
ꯎꯝ ꯑꯗꯨ ꯃꯁꯥ ꯃꯊꯥ ꯀꯩꯁꯨ ꯊꯣꯏꯗꯣꯛꯅ ꯁꯥꯄꯣꯠꯇꯦꯗ
ꯃꯣꯏꯔꯣ
ꯑꯣ ꯍꯣꯏ
ꯃꯁꯥꯏ ꯄꯣꯛꯀꯦꯠꯀꯤ ꯅꯠꯇ ꯇꯣꯏꯅꯦ
ꯑꯗꯨꯅꯦ ꯃꯣꯏꯗꯤ ꯑꯗꯨꯝ ꯏꯀꯥꯟꯗ ꯀꯥꯟꯅꯕꯤꯅꯦꯕ
ꯎꯝ ꯑꯩꯈꯣꯏꯗꯧꯅ ꯏꯁꯥ ꯄꯣꯀꯩꯗꯩ ꯆꯠꯆꯕ ꯑꯣꯏꯇꯥꯔꯗꯤ ꯃꯊꯥꯗꯣ ꯀꯌꯥꯝ ꯁꯥꯒꯗꯒꯦꯗꯣ ꯑꯗꯨꯝ ꯈꯪꯒꯗꯕꯅꯦꯕ ꯍꯥꯏꯗꯤ ꯍꯧꯒꯠꯅꯕ ꯄꯣꯠꯇꯣ ꯑꯩꯈꯣꯏꯗꯗꯤ ꯁꯤꯒ꯭ꯔꯗꯤ ꯂꯣꯏꯔꯦ
ꯎꯝ
ꯍꯧꯒꯠꯅꯕ ꯄꯣꯠꯇꯣ ꯀꯗꯥꯏꯗꯒꯤ ꯑꯣꯛ ꯃꯆꯥ ꯃꯄꯤ ꯑꯃꯅ ꯃꯆꯥ ꯇꯔꯥꯃꯔꯤ ꯌꯥꯎꯕ ꯇꯔꯥꯃꯥꯊꯣꯏ ꯌꯥꯎꯕ ꯃꯥꯄꯟ ꯌꯥꯎꯕ ꯇꯔꯥ ꯌꯥꯎꯕꯅꯤ ꯀꯩꯅꯣ ꯇꯧꯔꯤꯖꯦ ꯃꯄꯤꯖꯦ
ꯎꯝ ꯑꯗꯨ ꯐꯣꯟꯗ ꯍꯥꯏꯕꯗꯅꯦ ꯁꯤꯒꯤ ꯀꯩꯅꯣꯖꯦ ꯂꯩꯅꯥꯖꯦ
ꯎꯝ
ꯑꯗꯨꯝ ꯂꯩꯔꯅꯤ ꯍꯥꯏꯕꯀꯣ ꯁꯨꯀꯣꯛ ꯀꯣꯛꯑꯔꯣꯏ ꯍꯥꯏꯕ ꯑꯗꯨꯅ ꯑꯣꯛ ꯂꯣꯏꯕꯖꯤꯡꯅ ꯆꯦꯛꯁꯟ ꯆꯦꯛꯁꯤꯟꯅ ꯂꯣꯏꯗ꯭ꯔꯒꯗꯤꯅꯦ
ꯋꯥꯈꯜ ꯇꯥꯅꯕꯖꯨ ꯈꯔ ꯋꯥꯠꯅꯕ ꯄꯩꯁꯥ ꯈꯤꯇꯪꯈꯛ ꯄꯩꯁꯥ ꯃꯥꯒꯤ ꯁꯤꯒ꯭ꯔꯦꯅ ꯃꯤ ꯑꯇꯩꯒꯤ ꯂꯣꯏꯅ ꯁꯤꯅꯕ ꯍꯣꯠꯅꯔꯒ
ꯎꯝ ꯈꯨꯟ ꯈꯨꯅꯧꯔꯣꯝꯗꯒꯤ ꯇꯧꯔꯛꯏꯅꯦꯕ ꯁꯤꯖꯦ ꯅꯣꯏ ꯑꯣꯛ ꯀꯛꯄ ꯈꯣꯠꯄ ꯇꯧꯕꯗꯣ ꯑꯗꯨꯗꯩ ꯄꯨꯗꯔꯛꯑꯒ
ꯑꯗꯒꯤ ꯈꯨꯅꯧꯔꯣꯝꯗ ꯄꯨꯗ ꯈꯨꯅꯧꯔꯣꯝꯗ ꯁꯤꯟꯅꯔꯛꯄꯣ ꯁꯣꯝꯗ ꯑꯃꯨꯛ ꯌꯧꯔꯛꯑꯦ ꯑꯗꯨꯕꯨ ꯑꯩꯈꯣꯏꯗꯤ ꯄꯥꯎ ꯏꯗꯣ ꯇꯥꯗꯕꯅꯤꯅ ꯈꯪꯗꯕꯅꯤꯅ ꯂꯥꯏꯆꯠꯅꯤ ꯅꯥꯗꯅ ꯑꯗꯩ ꯈꯣꯠ ꯈꯨꯅꯧꯗꯩꯔꯣ ꯅ ꯃꯣꯏꯅ ꯍꯥꯜꯂꯦ ꯃꯣꯏꯅ ꯍꯥꯜꯂꯦ ꯃꯣꯏ ꯑꯋꯥꯡ ꯀꯥꯏꯗꯒ ꯃꯄꯨꯝ ꯊꯣꯡꯉ ꯆꯥꯏ ꯈꯣꯠꯂꯤꯒꯦ ꯍꯥꯏꯕꯗꯣ ꯑꯈꯣꯏꯒꯤ ꯇꯧꯗ꯭ꯔꯤꯉꯩ ꯃꯃꯥꯡ ꯃꯃꯥꯡꯗꯅꯦ ꯍꯥꯜꯂꯦꯕ ꯆ ꯃꯅꯤꯍꯥꯔꯒꯤꯒ ꯁꯤꯕꯗꯣ ꯑꯈꯣꯏ ꯃꯃꯥꯡꯗꯅꯦꯕ ꯑꯈꯣꯏꯅ ꯇꯥꯗꯕ ꯄꯥꯎꯗꯣ ꯈꯪꯗꯕ
ꯎꯝ
ꯍꯤꯗꯥꯛ ꯀꯥꯞꯄꯗꯨꯗꯅꯦ ꯁꯥꯏꯅꯗꯤ ꯍꯥꯏꯔꯛꯑꯦꯕ ꯍꯤꯗꯥꯛ ꯀꯥꯞꯄꯒꯤ ꯂꯩ ꯆꯠꯄꯗꯣ ꯑꯩꯅ ꯁꯃꯥꯏꯅ ꯆꯥꯕ ꯗꯕ ꯃꯥꯜꯂꯦ ꯑꯥ ꯅꯣꯡ ꯆꯣꯠꯁꯜꯂꯦ ꯑꯗꯨꯒ ꯑꯃꯨꯛ ꯃꯆꯤꯟꯖꯥꯛꯇꯁꯨ ꯍꯦꯟꯖꯟꯅ ꯄꯤꯖꯔꯨꯔꯦ ꯑꯗꯨꯗꯒꯤ ꯃꯁꯥ ꯁꯥꯒꯠꯂꯤꯅꯦ ꯍꯥꯏꯕꯗ ꯍꯥꯏꯗꯤ ꯆꯦꯛꯁꯤꯜꯂꯏꯥꯡ ꯃꯣꯢꯔꯥꯡ ꯀꯥꯝꯕꯨꯗ ꯂꯥꯏꯆꯠ ꯑꯩꯅꯁꯨ ꯍꯥꯏꯗꯨꯗꯤ ꯃꯣꯏꯔꯥꯡ ꯀꯥꯝꯕꯨꯗ ꯂꯥꯢ ꯆꯠ ꯂꯥꯛꯍꯧꯑꯧ ꯑꯩꯈꯣꯏꯇꯩꯅ ꯀꯗꯥꯏꯗꯒꯤ ꯋꯥꯅꯣ ꯔꯟꯖꯤꯇꯥꯅ ꯍꯥꯏꯁꯦ ꯍꯥꯏꯗ꯭ꯔꯥ ꯑꯩꯅꯗꯤ ꯑꯗꯨꯃꯥꯏꯅ ꯍꯥꯏꯒꯅꯨ ꯍꯥꯢꯅ ꯂꯥꯏꯆꯠ ꯂꯥꯛꯑꯦ ꯍꯥꯏ ꯃꯣꯏꯔꯥꯡ ꯒꯥꯝꯕꯨꯨꯗ ꯑꯩꯈꯣꯏ ꯁꯨꯋꯥꯢꯗ ꯂꯥꯏꯆꯠꯅꯤ ꯁꯨꯈꯥꯡ ꯈꯪꯗꯦ ꯍꯥꯏꯕ
ꯎꯝ ꯑꯗꯨꯗ
ꯑꯩꯅ ꯅꯣꯡ ꯅꯤꯅꯤ ꯂꯩꯔ ꯀꯥꯟꯗ ꯁꯤꯔꯣꯝꯗ ꯍꯧꯁꯨ ꯍꯥꯏꯔꯛꯑꯦ ꯍꯥꯏꯕ ꯀꯩꯅꯣ ꯔꯣꯝꯗ ꯃꯅꯤꯍꯥꯔꯒꯤꯗ ꯅꯍꯥꯟ ꯀꯩꯅꯣꯗ ꯄꯨꯔ ꯁꯥꯝꯃꯒ ꯉꯥꯄꯔꯨꯝ ꯊꯣꯡꯉꯥꯒ ꯆꯥꯈꯤꯕꯅꯦ ꯈꯣꯠꯈꯤꯕꯅꯦꯅ ꯋꯥꯔꯤꯗꯨ ꯇꯥꯔꯛꯑꯦ ꯍꯥꯏꯕꯀꯣꯟꯅ
ꯎꯝ ꯈꯥꯟ ꯆꯂꯗꯕꯅꯤ ꯅꯣꯏꯒꯤ ꯇꯧꯔꯛꯄꯗ ꯑꯗꯨꯅꯤ ꯑꯩꯈꯣꯏꯁꯨ
ꯑꯗꯒꯤ ꯑꯩꯅ ꯀꯩꯅꯣ ꯇꯧꯕꯗꯨ ꯅꯣꯏ ꯃꯥꯁꯨ ꯆꯪꯉꯛꯒ ꯌꯦꯡꯉꯤꯅꯤ ꯀꯩꯅꯣ ꯑꯗꯨ ꯑꯩꯅ ꯀꯃꯥꯏꯅ ꯇꯧꯔꯤꯅꯣ ꯀꯥꯏꯅ ꯆꯪꯉꯛꯑꯒ ꯑꯗꯨꯝ ꯌꯦꯡꯉꯝꯃꯤꯅꯦ ꯑꯗꯨꯗꯤ ꯕꯥꯞꯇꯣ ꯑꯣꯏꯗꯕꯅꯤꯅ ꯑꯗꯨꯝ
ꯂꯣꯏꯈ꯭ꯔꯕꯅꯤꯅ ꯈꯜꯂꯒ ꯇꯧꯅꯂꯤ ꯊꯕꯛꯅꯦ ꯍꯥꯏꯕ ꯅꯣꯏ ꯃꯥꯡꯒꯣꯟꯗꯒ ꯆꯪꯉꯛꯑ ꯐꯝꯃꯤꯗꯣ ꯑꯩꯅ
ꯋꯥꯈꯥꯟꯗꯣ ꯑꯗꯨꯝꯒꯥꯟꯗꯗꯤ ꯈꯣꯢꯁꯨ ꯍꯥꯢꯗꯤ ꯋꯥꯈꯟꯗꯣ ꯀꯔꯤꯇ ꯑꯣꯢꯁꯜꯍꯧꯗꯕ ꯅꯣꯏ ꯅꯣꯏꯅ ꯆꯪꯅꯤꯡꯉꯤꯕ ꯃꯇꯝꯗꯣ ꯍꯣꯏ ꯆꯪꯉꯛꯄꯗꯒꯤꯗꯤ ꯑꯗꯨꯝ ꯃꯊꯪ ꯃꯊꯪ ꯑꯗꯨꯝ ꯇꯧꯈ꯭ꯔꯦ ꯅꯪ ꯅꯪ ꯆꯪꯉꯥꯛꯑꯝꯃꯦ
ꯑꯩꯅ ꯍꯥꯏꯕ ꯆꯪꯊꯣꯛ ꯆꯪꯁꯤꯟꯗꯤ ꯑꯗꯨꯝ ꯇꯧꯅꯩꯅꯦ ꯍꯥꯏꯕ
ꯆꯪꯉꯛꯉꯁꯨ ꯋꯥꯈꯟꯗꯣ ꯄꯨꯔꯥ ꯑꯣꯏꯁꯟ ꯃꯥꯡꯒꯣꯟꯗꯒ ꯐꯝꯃꯒꯪ ꯅꯪꯅ ꯅꯪ ꯁꯤꯕ ꯃꯇꯨꯡ ꯈꯔꯅꯤ ꯂꯩꯔꯒꯅꯦꯕ ꯆꯪꯉꯥꯛꯄ
ꯑꯗꯨ ꯑꯗꯨꯝ ꯀꯩꯁꯨ ꯅꯥꯗꯧ ꯃꯥꯥꯟꯗꯦꯗꯅ
ꯑꯗꯨ ꯑꯗꯨꯗꯒꯤꯗꯤ ꯃꯊꯪ ꯃꯊꯪ ꯅꯨꯃꯤꯠ ꯅꯤꯅꯤ ꯂꯩꯕꯗꯒꯤꯗꯤ ꯑꯗꯨꯝ ꯅꯥꯔꯛꯑꯦ ꯃꯊꯪ ꯃꯊꯪ ꯃꯊꯪ ꯃꯊꯪ ꯃꯊꯪ ꯀꯔꯝꯕꯅꯣ
ꯅꯣꯏ ꯅꯣꯏ ꯚꯥꯏꯅꯁꯨ ꯑꯣꯛ ꯄꯨꯔꯛꯑꯒ ꯊꯣꯡꯉꯒ ꯆꯥꯒꯤ ꯍꯥꯏ ꯅꯣꯏ ꯅꯚꯥꯢꯅ
ꯃꯇꯥꯝꯗꯨꯗꯗꯤ ꯀꯩꯅꯣ ꯇꯧꯗꯦꯗ ꯃꯄꯥ ꯁꯥꯕ꯭ꯔꯣ ꯑꯗꯨꯀꯥꯟꯗ ꯑꯣꯛ ꯂꯩꯕ ꯂꯩꯇꯕꯔꯥ ꯀꯥꯎꯈ꯭ꯔꯦꯅꯦ
ꯑꯣꯛꯂ ꯅꯥꯕ ꯍꯧꯗ꯭ꯔꯤꯉꯩꯗꯅꯤꯗ ꯑꯩꯈꯣꯏꯒꯤ ꯌꯦꯟ ꯅꯥꯔꯛꯄꯒꯤ ꯇꯥꯏꯃꯤꯡ ꯑ ꯑꯥ ꯅꯥꯔꯝꯗꯥꯏꯔ ꯅꯥꯔꯛꯄꯩꯔ ꯑꯗꯨꯋꯥꯢꯗꯔ ꯀꯩꯅꯣꯝꯃ